ꯇꯥꯔꯦ ꯇꯥꯔꯦ
ꯇꯏ ꯇꯔꯦ
ꯀꯩꯗ ꯣꯅꯤꯉ ꯀꯃꯤ ꯃꯅꯨꯡꯅ ꯅꯪꯗꯦ
ꯑꯣ ꯁꯣ ꯌꯦꯡꯒꯦꯅ ꯇꯧꯔꯝꯕꯅꯦ ꯍꯧꯨꯖꯤꯛꯀꯥꯟꯁꯤꯕꯨ ꯕꯣꯜꯁꯤꯕꯨ ꯀꯃꯥꯏ ꯀꯃꯥꯏꯅ ꯇꯧꯒꯦꯅꯦ ꯀꯩꯀꯩ ꯂꯝ ꯌꯦꯡꯒꯦ ꯅꯪꯕꯣ
ꯈꯪꯒꯦꯗꯤ ꯕꯥꯔꯖꯤꯤꯡ ꯐꯦꯟꯅꯤ ꯅꯪꯗꯤ
ꯑꯣꯈꯣꯏꯗꯤ ꯄꯣꯣꯔꯇꯨꯒꯜꯒꯤꯅꯦ ꯆꯂꯣ ꯌꯥꯗ ꯑꯗꯛꯇ ꯌꯥꯗ ꯍꯕꯨꯣ ꯄꯣꯇꯨꯀ
ꯑꯗꯨꯒ ꯀꯥ ꯀꯥꯔꯗꯧ ꯈꯟꯕ ꯀꯥꯕ ꯀꯟ ꯆ ꯇ꯭ꯔꯣ ꯀꯥꯏꯁꯦ ꯄꯪꯁ ꯆꯠꯈꯠꯅꯔꯛꯦꯕ
ꯑꯗꯨꯅꯦ ꯀꯩꯅꯣ ꯑꯁ ꯁꯣꯟꯊ ꯏꯕ ꯕꯦꯔꯥꯅꯤꯀꯣ ꯂꯝ ꯃꯃꯤꯡ ꯃꯃꯤꯡ ꯑꯃꯨꯛꯐꯥꯎ ꯇꯥꯗ꯭ꯔꯤꯕꯒꯥꯏꯁꯦ ꯃ ꯈꯥ ꯂꯥꯛꯄꯤꯅꯦꯇꯛꯇꯗꯤ
ꯑꯃ ꯀꯔꯤꯕ ꯀꯦꯄꯦꯕꯥꯔꯗꯦꯟ ꯑꯃ ꯊꯦꯡꯅꯗ꯭ꯔꯣ ꯅꯍꯥꯟ ꯏꯁꯄꯦꯟꯒ ꯑꯍꯥꯥꯟꯕ ꯁꯥꯟꯅꯕꯗꯣ ꯑꯗꯨꯒꯤ ꯀꯤꯄꯔꯗꯨꯗꯤ
ꯑꯁ ꯑꯗꯨ ꯃꯩ ꯇꯥꯏꯅꯦ ꯑꯗꯨ ꯑꯩꯗꯤꯕꯣ ꯄꯦꯟ ꯁꯨꯝꯕ ꯐꯖꯔꯣꯏꯗꯧ ꯃꯥꯜꯂꯨꯕꯅꯦ ꯑꯗꯣ ꯉꯔꯥꯡ ꯁꯥꯟꯅꯕꯗꯨꯗꯗꯤ ꯃꯩ ꯇꯥꯛꯑꯦ
ꯉꯔꯍꯥꯛ ꯀꯅꯥꯅꯣꯣꯏ ꯁꯥꯟꯅꯕꯗꯨꯕꯣ
ꯃꯣꯏꯒꯤꯗ ꯃꯣꯏꯒꯤ ꯁꯥꯟꯅꯛꯇꯣ ꯀꯅꯥꯒꯅꯣꯅꯦ ꯑꯗꯨꯗꯤ ꯀꯥꯎꯊꯣꯛꯈ꯭ꯔꯦ ꯍꯥꯏꯗꯤ ꯐꯖꯅ ꯄꯨꯛꯅꯤꯡ ꯆꯪꯅ ꯌꯦꯡꯗꯕ ꯍꯥꯏꯇꯥꯔꯦ ꯕꯣꯜꯗꯣ ꯑ ꯀꯩꯅꯣꯈꯛ ꯌꯦꯡꯕꯅꯦꯕ ꯒꯣꯜ ꯀꯌꯥ ꯆꯠꯂꯤ ꯈꯣꯠꯂꯤꯗꯨꯣ ꯈꯔ ꯌꯦꯡꯕꯅꯤꯅꯀꯣ ꯎ
ꯐꯣꯇꯣꯀꯣꯜꯗꯤ ꯀꯩꯅꯇ ꯂꯩꯒꯦ
ꯍꯌꯦꯡ ꯂꯩꯕꯅꯦ
ꯍꯌꯦ ꯄꯨꯡ ꯀꯌꯥꯗ
ꯄꯨꯡ ꯇꯔꯥ ꯃꯈꯥꯏꯗ ꯂꯩꯕꯅꯦ
ꯅꯨꯡꯗꯥꯡꯒꯤ
ꯑꯥꯅꯅꯨꯡ ꯂꯥꯡꯒꯦ ꯀꯩꯅꯣ ꯖꯒ ꯁꯤ ꯀꯩ ꯀꯩ ꯀꯃ ꯀꯃꯀ ꯂꯩ ꯀ
ꯚꯔꯖꯤꯟꯒꯤ ꯃꯦꯠꯁ ꯑꯅꯤ ꯂꯣꯏꯈ꯭ꯔꯦ ꯑꯇꯣꯞꯄ ꯐ꯭ꯌꯨꯆꯔꯗ ꯊꯣꯛꯂꯛꯑꯀꯥꯟꯗ ꯈꯪꯒꯗꯕꯅꯤ ꯍꯧꯖꯤꯛꯇꯤ ꯈꯪꯗ꯭ꯔꯤ ꯊꯣꯛꯇ꯭ꯔꯤꯅꯤꯅ ꯑꯍꯥꯟꯕ ꯃꯣꯏꯒꯤ ꯀꯩꯅꯣꯗꯤ ꯂꯣꯏꯈ꯭ꯔꯦꯗꯅ ꯍꯥꯏꯇꯤꯒꯤ ꯑꯃꯨꯛ ꯁꯥꯟꯅꯈ꯭ꯔꯦ
ꯑꯥ
ꯁꯀꯣꯂ ꯒꯣꯋꯥꯂꯤ ꯍꯧꯖꯤ ꯁꯥꯟꯅ ꯇꯧꯕ
ꯑꯣ ꯏꯁꯀꯣꯠꯂꯦꯟꯁꯨ ꯍꯩꯗꯤ ꯍꯩꯕꯅꯤꯅꯦ
ꯐꯌꯦꯌꯦ
ꯎꯝ
ꯈꯟꯗꯦꯅꯦ ꯅꯃꯥ ꯍꯟꯗꯛꯇꯤ ꯌꯥꯎꯔꯅꯤꯅ ꯅꯣꯇꯤꯁꯁꯨ ꯊꯣꯛꯈ꯭ꯔꯦ
ꯑꯣ ꯃꯥ ꯃꯈꯣꯡ ꯁꯣꯛ ꯂꯩꯕꯣꯏꯅꯤꯅꯦ
ꯃꯥꯔꯦ
ꯉꯔꯥꯡꯁꯤ ꯌꯥꯝꯃꯥ ꯍꯣꯏ ꯌꯥꯎꯔꯒ ꯅꯩꯈꯥꯏꯈ꯭ꯔꯦꯅꯦ
ꯑꯍꯨꯝꯂ ꯃꯔꯤ ꯑꯃ ꯆꯟ ꯃꯥꯜꯂꯦ
ꯑꯥ ꯃꯔꯤ ꯆꯟꯒꯨꯝ ꯇꯧꯈꯤꯕꯅꯦ ꯑꯩꯁꯨ ꯇꯨꯝꯅꯤꯡ ꯃꯟꯗꯅ ꯑꯗꯨꯝ ꯀꯩꯅꯣꯝ ꯇꯧꯈ꯭ꯔꯦ ꯐꯖꯅ ꯌꯦꯡꯗ꯭ꯔꯦꯕ ꯅꯣꯏꯗꯤ ꯈꯪꯗꯦꯕꯣ ꯄꯣꯇꯨ ꯍꯧꯖꯤꯛ ꯀꯩꯅꯣꯝ ꯇꯧꯔꯤꯕꯣ ꯃꯣꯏ ꯀꯩꯅꯣ ꯃꯁꯦꯝꯁꯨ ꯇꯤꯝ ꯃꯁꯦꯝꯗꯨꯁꯨ ꯑꯩꯈꯣꯏꯒꯤ ꯇ꯭ꯔꯣꯜ ꯄꯪꯇꯧꯗꯨ ꯇꯧꯅꯩꯕ ꯒ꯭ꯌꯥꯟ ꯃꯦꯟ ꯇꯥꯗꯦꯕꯨ
ꯑꯗꯨꯅꯤ
ꯅꯠꯇꯦ ꯃꯦꯁꯤꯒꯤ ꯅꯠꯇꯦ ꯃꯣꯏ ꯀꯩꯅꯣ ꯃꯁ ꯁꯦꯝ ꯍꯥꯏꯇꯥꯔꯦꯅꯦ ꯇꯤꯝ ꯃꯁ ꯁꯦꯝ
ꯑꯣ
ꯍꯥꯏ ꯍꯥꯏꯗꯤ ꯅꯍꯥꯟ ꯑꯃ ꯒꯣꯜ ꯆꯟꯕ ꯑꯉꯥꯡ ꯑꯃ ꯌꯥꯎꯕꯅꯦ ꯑꯗꯨꯗꯨꯅ ꯈꯔ ꯂꯤꯈꯠꯂꯨꯕꯒꯤ ꯈꯇꯪ ꯉꯥꯡꯕꯒꯤ ꯇꯥꯏꯞ ꯇꯧꯋꯦ ꯍꯥꯏꯗꯤ ꯃꯣꯏ ꯁꯦꯅꯤꯌꯥꯔꯁꯤꯡꯗꯣ ꯔꯣꯅꯥꯜ ꯔꯣꯅꯥꯜꯗꯣꯗ ꯔꯦꯁꯄꯦꯛ ꯇꯧꯗꯕꯩ ꯇꯥꯏꯞꯇ ꯑꯩꯈꯣꯏꯒꯤ
ꯑꯣ
ꯀꯩꯁꯨ ꯂꯩꯇꯅ ꯈꯟꯕꯒꯤ ꯇꯥꯏꯞꯇ ꯇꯧꯋꯦꯕ ꯌꯥꯗꯦꯕ ꯑꯗꯨꯗꯤ ꯃꯥꯅꯒꯣꯜ ꯑꯃ ꯆꯠꯂꯒ ꯑꯗꯨꯃꯥꯏꯅ ꯃꯤꯒꯤ ꯁꯦꯅꯤꯌꯔ ꯄ꯭ꯂꯦꯌꯔꯗꯣ ꯔꯦꯁꯄꯦꯛ ꯇꯧꯗꯕꯗꯨꯗꯤ ꯐꯖ ꯁꯤꯗꯅ
ꯃꯥꯅꯦ ꯍꯌꯦꯡ ꯄꯨꯡ ꯇꯔꯥ ꯃꯈꯥꯏꯅꯦꯕ
ꯑ ꯍꯌꯦꯡ ꯄꯨꯡ ꯇꯔꯥꯃꯈꯥꯏꯅꯦ
ꯌꯦꯡꯉꯨꯖꯦꯔꯣ
ꯇ ꯌꯦꯡꯗꯗꯤ ꯀꯩꯅꯣꯅꯦ
ꯄꯣꯇꯨꯒꯜ ꯂꯩꯔꯒꯕꯨ ꯀꯥꯏꯌꯣ
ꯑꯗꯨꯅꯦ ꯑꯗꯨꯇꯕꯨ ꯌꯦꯡꯒꯦ ꯅ ꯃꯤ
ꯊꯑꯣꯏꯅ ꯉꯥꯏ ꯂꯩꯔꯒ
ꯉꯥꯏ ꯂꯩꯔꯅꯤ ꯅꯥꯍꯟꯗꯤ ꯏꯕꯣ ꯕꯣꯜ ꯌꯦꯡꯒꯦꯅ ꯌꯦꯡꯉꯦ ꯑꯗꯨꯗꯨꯒꯗꯤꯕꯣ ꯇꯨꯡ ꯇꯨꯝ ꯂꯩꯔꯝꯃꯅꯦꯃꯦ
ꯄꯨꯨꯡ ꯀꯦꯌꯥꯒꯗ꯭ꯔꯥ
ꯅ ꯂꯩ ꯄꯨꯡ ꯇꯔꯥ ꯈꯥꯏꯗꯨꯅꯦꯖꯦ
ꯍ ꯑꯥꯔꯖꯦꯟꯇꯤꯅꯥꯒꯤ ꯅꯍꯥꯟ ꯃꯤꯁꯤ ꯍꯦꯇꯦꯛ ꯇꯧꯕꯗꯨꯗꯤ ꯌꯦꯡꯍꯧꯗ꯭ꯔꯣ
ꯑꯩ ꯌꯦꯡꯉꯧꯗꯔꯤ
ꯇꯃꯤ ꯀꯥꯜ ꯌꯦꯅꯤꯡ꯭ꯔꯕ
ꯅꯠꯇꯦ ꯑꯗꯨꯅ ꯌꯨꯝꯗ ꯊꯕꯛ ꯇꯧꯔꯤꯀꯥꯟꯗ ꯑꯗꯨꯝ ꯀꯥꯎꯊꯣꯛꯑꯕ ꯔ ꯑꯩꯣꯏꯗꯥ ꯂꯨꯍꯣꯡꯕꯒꯤ ꯊꯕꯛꯀꯥꯟ ꯆꯦꯟ ꯆꯤꯟ ꯇꯥꯏꯃꯤꯡ ꯑꯣꯏꯕ ꯑꯗꯨꯗꯨꯒꯤ
ꯀꯩ ꯂ ꯑꯃꯅꯤꯅ ꯐꯅꯣ
ꯑꯥ ꯀꯔꯤ ꯀꯔꯤ ꯀꯔꯤ ꯋꯥꯏꯠꯇ ꯅꯥꯏꯕ ꯀꯩꯅꯣꯉꯥꯏ
ꯑꯩꯈꯣꯏ ꯂꯥꯎꯅꯤꯅ ꯑꯗꯨꯒ
ꯑꯣ ꯅꯣꯏꯔꯣꯝꯗꯔꯣꯗꯣ
ꯑꯥ ꯍꯥꯏꯥꯏ ꯇ ꯑꯣꯗꯤꯦ
ꯍꯣꯏ ꯇꯣꯅꯤ ꯅꯣꯏꯔꯣꯝꯗꯣ
ꯔꯃꯅ
ꯀꯩꯅꯣꯁꯅꯥ ꯀ ꯆꯤꯡꯔ ꯇꯦꯁꯄꯨꯔ ꯂꯩꯔꯅꯤꯅꯣꯣ
ꯃꯥꯅꯤ ꯀꯇꯣ
ꯑꯣ
ꯅꯣꯏ ꯑꯣꯕꯣꯛꯀꯦꯁꯤ ꯆꯠꯂꯨꯕ꯭ꯔꯥ
ꯆꯂꯨ ꯅꯥꯕ ꯁꯤꯍꯤꯗ ꯑꯣꯏꯌꯦꯕ
ꯑ ꯁꯤ ꯉꯥꯏ ꯇꯦꯁꯄꯨꯔꯅ ꯆꯠꯄ꯭ꯔꯣ
ꯑꯥ ꯆꯔ ꯆꯒꯥꯔꯇꯁꯄꯨꯔ ꯔꯣꯝꯗꯤ ꯆ ꯄꯨꯡ ꯀꯩꯅꯣꯗꯩꯅꯦ ꯑꯥ ꯄꯥꯅꯔꯣꯝꯗꯩ ꯆꯠꯇꯦ ꯄꯨꯡ ꯇꯔꯥ ꯄꯨꯡ ꯇꯔꯥꯃꯥꯊꯣꯏꯗꯒꯤ ꯑꯩꯒꯤ ꯐꯣꯟ ꯄꯣ ꯂꯧꯕ ꯆꯠꯂꯦ ꯑꯗꯨꯗꯨꯒ ꯄꯨꯡ ꯃꯔꯤ ꯃꯈꯥꯏ ꯌꯨꯝ ꯌꯧꯔꯛꯏꯅ
ꯄꯨꯡ ꯆꯥꯝꯃꯗ ꯍ ꯆꯠꯄꯗꯨꯔ
ꯑꯥ
ꯀꯩꯗꯧ ꯂꯩꯕ
ꯌꯥꯎ ꯌꯥꯇ꯭ꯔꯤ ꯃꯤꯅ
ꯎꯝ
ꯑꯗꯨ ꯆ ꯈꯨꯋꯥꯗꯤ ꯏꯃꯩ
ꯂꯨꯍꯕꯗꯤ ꯅꯣꯏ ꯆꯠꯇ꯭ꯔꯦ
ꯂꯨꯍꯣꯡꯕꯁꯨ ꯆꯠꯂꯤꯅꯦ ꯂꯨꯍꯣꯡꯕꯅ ꯈꯔ ꯐꯥꯏ
ꯑꯣ ꯑꯗꯨ ꯀꯩꯅꯣꯣꯔꯣꯝ ꯆꯠꯂꯛꯇꯕ ꯁꯣꯃꯔꯣꯝ ꯆꯠꯇꯕ
ꯁꯣꯝ ꯆꯠꯇꯦꯔ ꯁꯣꯨꯝꯐꯥꯎꯒꯠꯂ ꯆꯠꯇ꯭ꯔꯥ
ꯑꯗꯨ ꯇꯦꯖꯄꯨꯔ ꯃꯊꯪ ꯁꯣꯝꯐꯧ ꯂꯩꯔꯅꯤ
ꯂꯩ ꯈꯪꯉꯦ ꯑꯗꯨꯕꯨꯗꯤ ꯑ ꯑꯗꯨ ꯍꯥꯏꯗꯤ ꯅꯨꯃꯤꯠꯇꯨꯗ ꯆꯠꯇꯦ ꯍꯥꯏꯕꯩ ꯋꯥꯅꯤꯗ
ꯎꯝ
ꯁꯣꯕꯨꯝꯒꯤ ꯑꯣꯛ ꯃꯗꯤꯟꯗꯣ ꯍꯥꯎꯋꯏ ꯀꯅ
ꯑ ꯍꯧꯖꯤꯛꯇꯤ ꯀꯌꯥꯕꯨ ꯌꯧꯕ ꯌꯧꯗ꯭ꯦꯔꯤꯕ
ꯑꯥ ꯌꯧꯗ꯭ꯔꯦꯉꯣꯏ ꯅꯍꯥꯟ ꯂꯨꯍꯃ ꯅꯨꯃꯤꯠꯇꯣ ꯑꯩꯈꯣꯏ ꯑꯩꯈꯣꯏ ꯑꯍꯟꯁꯤꯡꯗꯣ ꯃꯣꯏꯗꯣ ꯀꯩꯅꯣ ꯆꯥꯎꯔꯅꯦꯅ ꯀꯣꯡ ꯃꯔꯤꯟ ꯆꯥꯎꯔꯨꯅꯦꯅ ꯆꯠꯈꯤꯕ ꯑꯩꯅ ꯁꯣꯝ ꯅꯥꯀꯟꯗ ꯒꯥꯔꯤ ꯁꯦꯅꯔ ꯂꯩꯍꯧꯕꯒꯤ ꯆꯠꯄꯗꯣ ꯌꯥꯗ꯭ꯔꯕ ꯑꯩ ꯍꯦꯛ ꯊꯥꯗꯣꯛꯎꯕꯗ ꯒꯥꯔꯤ ꯒꯥꯔꯤ ꯃꯌꯥꯝꯗꯣ ꯃꯊꯣꯡ ꯃꯔꯛ ꯑꯝꯇ ꯈꯪꯉꯔꯣꯏꯅ ꯑꯩꯅ ꯒꯥꯔꯤꯗ ꯁꯦꯟꯅꯔ ꯂꯩꯍꯧꯔꯦ ꯃꯣꯏꯗ ꯀꯩꯅꯣ ꯈꯔ ꯂꯩꯔꯛꯑꯣꯅ ꯑ‌ꯣꯛ ꯃꯅꯤꯟ ꯈꯔ ꯂꯩꯔꯑꯣꯅ ꯍꯥꯏꯈ꯭ꯔꯦ ꯑꯗ‌ꯣꯃꯣꯏ ꯂꯩꯔꯒ ꯄꯨꯔꯑꯕ ꯍꯧꯐ ꯆꯥꯗ ꯑꯩꯈꯣꯏꯒꯤ ꯍꯥꯟꯅꯒꯤ ꯃꯍꯥꯎꯗꯣ ꯑꯗꯨ ꯊꯣꯛꯇꯕ ꯍꯥꯏꯇꯥꯔꯦꯅꯦ ꯑ ꯀꯩꯅꯣ ꯑꯣꯅ ꯩꯔꯖꯨ ꯑꯣꯅꯥꯕꯩꯔꯖ ꯈꯪꯗꯦ ꯀꯩꯅꯣ ꯃꯐꯝ ꯑꯣꯅꯕꯩꯔꯥꯁꯖ ꯈꯪꯗꯦꯕ ꯑꯗꯨꯏꯁꯨ ꯍꯥꯎꯗꯤ ꯍꯥꯎꯇ꯭ꯔꯦꯕ ꯍꯥꯟꯅ ꯑꯗꯨꯃꯥꯏꯅꯗꯤ
ꯍꯥꯎꯇ꯭ꯔꯝꯅꯦ ꯃꯣꯏꯔꯥꯡꯒꯤꯗ‌ꯣ ꯍꯦꯟꯅ ꯍꯥꯎꯒꯠꯂꯛꯦꯕ
ꯑꯥ ꯃꯣꯏꯔꯥꯡꯒꯤꯗꯣ ꯍꯥꯎꯋꯦ ꯍꯥꯏꯅꯦ ꯃꯣꯏꯔꯥꯡꯒꯤꯗꯨꯗꯤ ꯆꯥꯗ꯭ꯔꯤꯅꯤ ꯑꯁ ꯑꯗꯨꯒ ꯕꯤꯁꯅꯨꯄꯨꯔꯒꯤꯗꯨꯗꯤ ꯍꯥꯥꯎꯥꯇ‌ꯦꯌꯦ
ꯕꯤꯁꯅꯨꯄꯨꯔꯒꯤ ꯕꯤꯁꯅꯨꯄꯨꯔꯒꯤ ꯎꯁꯤꯡꯖꯥꯒ ꯍꯥꯞꯆꯟꯕꯅꯤꯕꯣ
ꯑꯗꯨꯅꯦ ꯍꯥꯎꯊꯦꯡ ꯃꯣꯏꯁꯤꯗꯤ ꯀꯥꯏ
ꯎꯝ
ꯑꯦ ꯑꯗꯨꯗꯤ ꯅꯪ ꯀꯩꯅꯣꯗꯩ ꯑꯗꯣ ꯅꯥꯀꯟꯗꯩ ꯑꯣꯏꯗꯤ ꯅꯪ ꯌꯨꯝ ꯆꯠꯄꯗ ꯇꯞꯄ ꯌꯥꯏꯅꯦ ꯑꯗꯨꯗꯤ
ꯑ ꯆꯠꯄ ꯀꯥꯟꯗ ꯂꯩꯔꯛꯀꯦ
ꯂꯩꯔꯛꯑꯣ ꯂꯩꯔꯣꯑꯣ ꯑ ꯑꯗꯨ ꯍꯥꯎ ꯍꯥꯎꯅꯤꯅꯦ ꯅꯣꯏꯗꯤ ꯈꯪꯉꯝꯅꯤ ꯏꯀꯝꯕꯅ ꯍꯥꯎꯏꯤ
ꯑꯁꯃꯣꯏ ꯑꯃꯃꯨꯛ ꯗꯥꯎꯗ ꯇꯥꯔꯦꯜ
ꯑꯣ
ꯐꯖꯅ ꯇꯧꯕꯤꯗ꯭ꯔꯦꯕ
ꯑꯣ
ꯊꯥꯏꯅꯗꯤ ꯂꯨꯄꯥ ꯇꯔꯥꯒꯤ ꯑꯍꯨꯝ ꯃꯔꯤꯅꯤ ꯇꯧꯔꯝꯃꯤꯁꯦ
ꯑꯣ ꯍꯧꯖꯤꯛꯇꯤ ꯎ ꯃꯩ ꯍꯧꯖꯤꯛꯇꯤ ꯀꯔ ꯑꯗꯒꯤꯩ ꯎꯝ
ꯇꯔꯥꯒꯤ ꯑꯍꯨꯝ ꯇꯧꯔꯝꯃꯦ ꯑꯩꯈꯣꯏ ꯈꯪꯕꯗ
ꯑꯣ ꯍꯧꯖꯤꯛꯇꯤ ꯀꯥꯞꯇ ꯑꯣꯏꯅ ꯑꯣꯜꯂ ꯄꯤꯔꯛꯏꯅꯦ ꯑꯩꯈꯣꯏꯅ ꯂꯧꯕꯗꯣ ꯑꯗꯨꯁꯨꯅꯥ ꯀꯥꯞ ꯑꯦꯠꯇ ꯇꯦꯟꯊ꯭ꯔꯤꯛ ꯇꯦꯜꯂꯗꯅꯕꯨ ꯑꯩꯅ ꯑꯩ ꯑꯣꯟꯒꯦ ꯍꯥꯏꯕ ꯑꯩꯅ ꯌꯥꯗꯕ ꯍꯥꯏꯅ ꯑꯣꯏ ꯑꯗꯨꯩ ꯀꯥꯞꯇꯁꯨ ꯀꯟꯅ ꯇꯤꯡꯊꯣꯛꯇꯃꯤꯅꯤꯀꯣ
ꯑꯗꯨꯁꯨ ꯈꯨꯗꯣꯝꯕꯤꯅ ꯑꯣꯟꯕꯅꯦ
ꯑ ꯑꯣ ꯂꯩ ꯑꯗꯨ
ꯃꯣꯏ ꯇꯥꯏ
ꯎꯝ
ꯑꯗꯨꯕꯨꯗꯤ ꯃꯇꯝꯒꯤ ꯑꯍꯣꯡꯕꯅꯤ ꯀꯩꯅꯣ
ꯃꯥꯅꯤ ꯄꯣꯠ ꯆꯩꯩ ꯇꯥꯡꯈꯠꯂꯛꯁꯨꯒꯤ ꯃꯣꯏꯁꯨ ꯀꯩꯅꯣ ꯇꯧꯋꯦꯕ ꯃꯔꯤꯟ ꯃꯔꯤꯁꯨꯣꯜꯂꯤꯌꯨ ꯀꯥꯡꯕꯨꯁꯦ
ꯑꯥ
ꯀꯣꯛ ꯁꯐꯝꯝꯈꯩꯗ ꯀꯣꯛ ꯀꯄꯣꯡꯉꯩꯗ ꯀꯟꯇꯦꯛ ꯇꯧ ꯊꯝꯗꯣꯏꯅꯦꯕ
ꯑꯣ
ꯑꯗꯨꯃꯥꯏꯅ ꯇꯧꯕꯅꯤꯗ
ꯑ ꯑꯕꯣꯡꯁꯤ ꯑꯃꯨꯛꯁꯨ ꯋꯥꯈꯟꯁꯤꯗꯀꯣ ꯁꯨꯃꯣꯏꯅ ꯇꯧꯁꯨ ꯐꯖꯅꯒ ꯆꯥꯝꯖꯥꯔꯨꯣꯏ ꯁꯤꯕꯣ ꯀꯥꯏꯅ ꯈꯟꯂꯒ ꯌꯥꯎꯖꯅꯤ ꯍꯥꯏꯗꯤ ꯎꯗꯕꯅꯤꯅꯀꯣ ꯍꯣꯏ ꯑꯩꯈꯣꯏ ꯗꯤ ꯍꯥꯎꯋꯦ ꯍꯥꯎꯋꯏ ꯆꯥꯔꯤꯕ
ꯚꯥꯏ ꯑꯥ ꯃꯤ ꯃꯁꯛ ꯈꯪꯅꯗ꯭ꯔꯗꯤ ꯑꯗꯨꯗꯤ ꯆꯥꯟꯅꯗꯦ ꯑꯗꯨ ꯃꯤ
ꯑꯣ ꯑꯗꯨꯒꯨꯝꯕꯗꯤ ꯈꯪꯗꯦ ꯍꯥꯏꯗꯤ ꯑꯩꯈꯣꯏꯗꯤ ꯂꯥꯞꯅ ꯂꯥꯛ ꯊꯣꯛꯄꯅꯤꯅ ꯅꯣꯡꯐꯥꯗꯣꯛ
ꯌꯣ ꯂꯝꯃꯤꯅ ꯁꯥꯎ ꯑꯣꯏ ꯋꯥꯅꯦ
ꯃꯥ ꯌ ꯂꯝꯃꯤ ꯍ ꯆꯥꯕꯩ ꯑꯗꯨꯒꯕꯒ ꯍꯥꯏꯗꯤ ꯊꯤꯖꯤꯟꯕ ꯊꯤꯖꯤꯟꯕꯒ ꯅꯠꯇꯦ ꯍꯥꯏꯇꯥꯔꯦ ꯈꯪꯗꯦ ꯍꯥꯏꯇꯥꯔꯦꯅꯦ
ꯑ ꯑꯁ ꯊꯥꯏꯅꯗꯤ ꯌꯥꯝꯔꯁꯨ ꯍꯧꯖꯤꯛꯇꯤ ꯁꯥꯏꯠ ꯑꯃꯗ ꯄꯠꯦꯡ ꯐꯝꯃꯦꯗꯅ
ꯑꯥ
ꯍꯥꯟꯅꯗꯤ ꯌꯥꯝꯅꯁꯨ ꯐꯝꯃꯝꯗꯦꯕ ꯃꯐꯝꯁꯨ
ꯑꯣ
ꯍꯧꯖꯤꯛꯇꯤ ꯄꯪꯊꯣꯛꯇ ꯊꯣꯛꯂꯛꯑꯦꯗꯅ ꯈ ꯌꯥꯝꯃꯦꯗ ꯑꯩ ꯂꯣ
ꯍꯧꯖꯤꯛ ꯁꯤꯠꯂꯦꯗꯣ ꯈꯪꯉꯛꯄ ꯃꯌꯥꯝꯁꯦ ꯊꯥꯏꯅꯗꯤ ꯍꯩꯅꯕꯣꯏ ꯍꯩꯅꯗꯕꯣꯏ ꯇꯧꯕꯅꯤꯗꯣ ꯁꯝꯅ ꯍꯥꯏꯔꯕꯗ ꯑꯩꯈꯣꯏꯒꯤ ꯇ꯭ꯔꯥꯏꯕꯦꯜ ꯏꯆꯤꯟ ꯏꯅꯥꯎꯁꯤꯡꯤꯡ ꯍꯥꯏꯇꯥꯔꯦꯅꯦꯀꯣ ꯃꯣꯏꯗꯤ ꯑꯗꯨꯝ ꯄꯥꯝꯅ ꯄꯁꯥꯅꯗꯅ ꯑꯗꯨꯒ ꯑꯩꯈꯣꯏ ꯃꯤꯇꯩ ꯑꯩꯈꯣꯏꯗꯤ ꯈꯔ ꯆꯥ ꯇꯥꯔꯒꯁꯨ ꯌꯥꯝ ꯀꯟꯅ ꯄꯥꯝꯅ ꯆꯥꯅꯕ ꯅꯠꯇꯦ ꯍꯥꯏꯇꯥꯔꯦꯅꯦ ꯍꯧꯖꯤꯛꯇꯤ ꯑꯃꯨꯛ ꯂꯍꯑꯣ ꯑꯩꯅ ꯆꯥꯟꯅꯕꯒꯤ ꯇꯥꯏꯞꯇ ꯇꯧꯔꯦꯗꯅꯀꯣ
ꯅꯨꯄꯤꯅꯕꯨ ꯍꯦꯟꯅ ꯆꯈꯠꯂ ꯀꯣ ꯇꯧꯔꯦ
ꯑꯕꯗꯨꯅ ꯈꯅꯥ ꯈꯅꯥꯕꯖꯦ
ꯎꯝ
ꯑꯗꯨꯣꯏꯅꯤꯗ
ꯐꯅꯦꯦ ꯐꯔꯦ ꯐꯔꯦ ꯑꯗꯨꯗꯤ
ꯍꯣ ꯍꯣ ꯅꯪꯁꯨ ꯕꯣꯜꯗꯣ ꯐꯖꯅ ꯌꯦꯡ ꯊꯣ ꯍꯥꯏꯁꯨꯣ ꯑꯝꯇ ꯑꯩꯈꯣꯏꯁꯦ ꯄ꯭ꯔꯣꯖꯦꯛꯇꯔ ꯇꯧꯔ ꯀꯥꯞꯊꯣꯛꯑ ꯌꯦꯡꯕꯅꯦ
ꯑꯣ
ꯁꯦꯝꯃꯒ ꯑꯝꯇ ꯁꯦꯝꯒꯦꯅ ꯇꯧꯔꯝꯕꯅꯦ ꯑꯗꯨ ꯑꯝꯇ ꯁꯦꯝꯃꯒ ꯌꯦꯡꯉꯨꯈꯤꯒ ꯑꯩꯁꯨ ꯐꯖꯅ
ꯍꯣ ꯍꯣꯏ ꯑꯗꯨꯗꯤ
ꯑ
ꯑꯔꯦꯄ ꯆꯂꯗ